ꯍꯜꯂꯣ
ꯍꯜꯂꯣ ꯑꯥꯎ ꯇꯥꯕ꯭ꯔꯣ
ꯇꯥꯏꯌꯦ
ꯇꯥꯏꯌꯦ ꯆꯥꯛ ꯆꯥꯅꯔꯕꯣ
ꯆꯥꯛ ꯆꯥꯔꯦ
ꯆꯥꯛ ꯆꯥꯔꯦ ꯀꯩ ꯃꯊꯦꯜ ꯇꯧꯔꯕ
ꯉꯁꯤꯗꯤ ꯑꯍꯥꯎꯕ ꯊꯣꯡꯖꯤꯜꯂꯦ
ꯊꯣꯡꯖꯤꯜꯂꯦ ꯌꯥꯝ ꯍꯥꯎꯔꯝ ꯀꯩꯩ ꯏꯟꯖꯥꯡꯅꯣ ꯀꯩ ꯏꯟꯖꯥꯡ ꯆꯥꯔꯒꯦ
ꯑꯣꯛꯇꯣ ꯆꯥꯔꯦ
ꯊꯕꯛ ꯌꯥꯝ ꯆꯥꯔꯁꯤꯗꯅ ꯊꯕꯛ ꯌꯥꯝ ꯀꯜꯂꯤꯕ ꯃꯥꯜꯂꯦ ꯉꯥꯛꯇꯪꯗꯤ ꯂꯦꯞꯄꯨꯗꯅ
ꯊꯕꯛꯁꯦ ꯌꯥꯗ꯭ꯔꯦꯅꯦꯍꯦ ꯁꯣꯝꯗ
ꯁꯣꯝꯗ ꯀꯩ ꯃꯊꯦꯜ ꯍꯣꯠꯅꯔꯕ
ꯉꯁꯤꯗꯤ ꯌꯦꯟ
ꯉꯁꯤꯗꯤ ꯌꯦꯟ ꯊꯣꯡꯉꯦ ꯑꯗꯨꯗꯤ ꯑꯍꯥꯎꯕ ꯏꯟꯖꯥꯡꯅꯤꯅꯦ
ꯑꯥꯎ
ꯑꯥꯎ ꯀꯅꯥꯅ ꯊꯣꯡꯒꯦ
ꯑꯩꯅ ꯊꯣꯡꯉꯦ
ꯉꯦ
ꯍꯧꯖꯤꯛꯀꯥꯟꯁꯤꯕꯨ ꯏꯟꯖꯥꯡꯁꯤꯕꯨ ꯀꯃꯥꯏꯅ ꯇꯧꯔꯤꯒꯦ ꯆꯥꯕ ꯌꯥꯔꯤꯕꯣ ꯑꯁ ꯍꯧꯖꯤꯛꯀꯥꯟ ꯏꯟꯁꯥꯡꯁꯦ ꯀꯔꯤꯅ ꯍꯥꯎꯔꯤꯅꯣ ꯑꯊꯣꯡ ꯑꯊꯣꯡꯕ ꯑꯗꯨꯝ ꯆꯥꯏꯌꯦꯗꯨꯅꯦ ꯑꯊꯣꯡ ꯑꯊꯣꯡꯕ ꯑꯗꯨꯝ ꯍꯥꯎꯔꯦ ꯎꯝ ꯑꯗꯣ ꯑꯆꯝꯕꯅꯗꯤ ꯈꯔ ꯍꯥꯎꯇ꯭ꯔꯣ ꯊꯥꯎ ꯉꯧꯕꯕꯨꯗꯤ ꯑꯥ ꯅꯨꯡꯁꯥ ꯁꯥꯒꯠꯂꯛꯑꯕꯅꯤꯅꯕ ꯆꯝꯐꯨꯠ ꯀꯨꯝꯕ
ꯎꯝ
ꯑꯗꯩ ꯀꯥꯡ ꯁꯧꯒ꯭ꯔꯤꯒꯨꯝꯕ ꯑꯗꯣ ꯑꯉꯥꯡꯗꯤ ꯄꯥꯝꯗꯦꯅꯦ ꯃꯣꯏꯗꯤ ꯊꯥꯎ ꯎꯝ ꯑꯍꯥꯎꯕ
ꯀꯥꯡꯁꯦ ꯀꯨꯃꯥꯏ ꯇꯧꯗꯣꯏꯅꯣ
ꯀꯥꯡꯁꯦ ꯈꯪꯗꯦꯅꯦ ꯈꯦꯆꯤ ꯆꯥꯅꯤꯡꯉꯛꯑꯕꯣ
ꯈꯦꯆꯤ ꯆꯥꯅꯤꯡꯉꯛꯑꯦ ꯎꯇꯤ ꯊꯣꯡꯕ ꯑꯝꯒ
ꯑꯝꯒ ꯀꯦꯆꯤ ꯃꯍꯥꯎ ꯅꯤꯡꯖꯪꯉꯛꯑꯕ
ꯍꯥꯥ
ꯍꯥ ꯈꯦꯆ꯭ꯔꯤ ꯃꯍꯥꯎ ꯅꯤꯡꯖꯪꯉꯛꯑꯕꯕ
ꯅꯤꯡꯖꯪꯉꯛꯑꯦ ꯃꯇꯝ ꯌꯧꯁꯤꯜꯂꯛꯄꯁꯤꯗ
ꯎꯝ ꯑꯗꯣ ꯈꯦꯆꯤꯁꯦ ꯊꯣꯡꯕ ꯍꯩꯇ꯭ꯔꯗꯤ ꯕꯦꯔꯥ ꯌꯥꯝ ꯀꯥꯕꯅꯤꯀꯣ ꯑꯩꯁ ꯊꯣꯡꯝꯕꯒꯤ ꯋꯥꯕꯨ ꯀꯩꯅꯣꯅꯦ ꯃꯤ ꯌꯥꯝ ꯂꯩꯌꯦꯗꯨꯔꯥ
ꯊꯣꯡꯕꯩ ꯋꯥꯗꯤ ꯃꯤꯒꯤ ꯃꯤ ꯉꯥꯛꯇꯅꯦ
ꯇꯅꯦ
ꯈꯦꯆ꯭ꯔꯤ ꯑꯃ ꯊꯣꯡꯉ ꯎꯇꯤ ꯑꯃ ꯇꯧꯔꯒ ꯁꯥꯛ ꯀꯨꯝꯕ ꯑꯃ ꯍꯥꯞꯄꯒ
ꯑꯥ ꯈꯦꯆꯤꯗꯣ ꯇꯧꯔꯒ ꯌꯦꯟ ꯃꯍꯤ ꯌꯥꯎꯗꯅ ꯉꯧꯔꯒꯕꯨ ꯆꯥꯅꯤꯡꯉꯤꯅꯦ
ꯑꯣ ꯑꯗꯨꯁꯨ ꯃꯍꯥꯎ ꯑꯝꯅꯤ ꯌꯦꯟ ꯌꯥꯎꯕꯅꯤꯅ ꯍꯥꯎꯔꯅꯤ ꯑꯗꯨꯝ
ꯑꯧ
ꯑꯧ ꯈꯦꯆꯤ ꯍꯥꯎꯇ꯭ꯔꯁꯨ ꯎꯝ ꯑꯣ ꯆꯥꯁꯦ ꯆꯥꯁꯦ ꯀꯥꯡ ꯅꯛꯁꯤꯜꯂꯛꯑꯝꯅꯤꯅ ꯀꯅꯥ ꯀꯅꯥꯅꯣ ꯑꯩꯈꯣꯏ ꯍꯧꯅꯔꯒ ꯍꯧꯕ ꯌꯥꯕ ꯀꯅꯥ ꯀꯅꯥꯅꯣ ꯄꯥꯎ ꯐꯥꯎꯅꯔꯒ ꯎꯠꯇꯤꯁꯨꯨ, ꯂꯣꯢ ꯌꯥꯎꯔꯛꯀꯅꯤꯅꯦ, ꯑꯧ ꯎꯁꯣꯏꯁꯨ, ꯆꯥꯕꯩ ꯃꯔꯝ, ꯎꯁꯣꯏꯁꯨ ꯌꯥꯝ ꯐꯖꯅ ꯊꯣꯛꯑꯦ ꯀꯩꯅꯣ ꯍꯧꯖꯤꯛ
ꯊꯣꯛꯑꯦ
ꯑꯗꯒꯤ ꯃꯪꯒꯟ ꯈꯔ ꯇꯧꯔꯒ ꯎꯇꯤꯁꯦ ꯑꯩꯈꯣꯏꯁꯨ ꯏꯆꯥꯈꯩꯁꯨ ꯌꯥꯝ ꯄꯥꯝꯃꯦ ꯍꯋꯥꯏ ꯊꯣꯡꯕ ꯎꯇꯤ ꯊꯣꯡꯕ ꯃꯣꯏꯗꯤ ꯁꯧꯒ꯭ꯔꯤ ꯀꯥꯡꯁꯣꯏꯁꯤꯗꯤ ꯀꯌꯥ ꯆꯥꯅꯤꯡꯗꯦꯕ ꯆꯥꯕꯁꯦ ꯍꯧꯖꯤꯛꯀꯥꯟ ꯏꯟꯖꯥꯡꯁꯦ ꯀꯥꯂꯦꯟꯒꯤ ꯏꯟꯖꯥꯡꯁꯦ ꯈꯪꯗꯦꯅꯦ
ꯆꯝꯐꯨꯠ ꯀꯨꯝꯕꯒꯤ ꯃꯌꯥꯟꯅ ꯑꯌꯥꯝꯕ ꯂꯩꯔꯦꯗꯨꯅꯤ ꯑꯆꯝꯕꯗꯨ, ꯑꯧ ꯇꯣꯔꯕꯣꯠ ꯀꯥꯗꯤ ꯍꯧꯅꯕ꯭ꯔꯣ ꯅꯣꯏ ꯑꯗꯥꯏꯗ
ꯇꯣꯔꯕꯣꯠꯀꯗꯤ ꯍꯧꯗ꯭ꯔꯦꯗ
ꯗ꯭ꯔꯦꯗ ꯎꯝ ꯇꯣꯔꯕꯣꯠꯁꯨ ꯆꯥꯕ ꯐꯩ ꯑꯩꯈꯣꯏꯗꯤ ꯊꯕꯤꯅ ꯑꯌꯥꯝꯕ ꯆꯥꯔꯦꯗ ꯊꯕꯤꯁꯨ ꯑꯗꯨꯝ ꯍꯥꯎꯏ ꯀꯩꯅꯣ ꯑꯗꯣ ꯃꯔꯛ ꯑꯃꯗꯤ ꯊꯕꯤꯁꯦ ꯌꯥꯝ ꯍꯣꯡꯉꯝꯃꯤꯗꯅ ꯎꯝ ꯍꯧꯖꯤꯛꯇꯤ ꯃꯣꯏ ꯀꯥꯂꯦꯟ ꯊꯕꯤꯗꯨ ꯂꯣꯏꯁꯤꯜꯂꯛꯄ ꯃꯥꯜꯂꯦꯕ ꯑꯗꯨꯅ ꯊꯕꯤꯁꯦ ꯑꯃꯨꯛ ꯇꯥꯡꯈꯠꯈ꯭ꯔꯦ ꯑꯗꯒꯤ ꯍꯧꯖꯤꯛ ꯃꯇꯝꯒꯤ ꯆꯨꯖꯥꯛ ꯆꯨꯖꯥꯛꯁꯨ ꯑꯗꯨꯝ ꯍꯥꯎꯋꯦ ꯅꯣꯏꯗꯤ ꯏꯪꯈꯣꯜ ꯃꯅꯥ ꯃꯁꯤꯡ ꯊꯥꯐꯝꯒ ꯂꯩꯕ꯭ꯔꯣ
ꯌꯥꯝ ꯂꯩ ꯑꯗꯨꯏꯗꯤ
ꯑꯗꯨꯗꯤ ꯏꯟꯁꯥꯡ ꯃꯅꯥ ꯃꯁꯤꯡ ꯂꯩꯅꯗ꯭ꯔꯦ ꯂꯩꯩꯗ꯭ꯔꯦ ꯑꯣ ꯑꯗꯨꯗꯤ ꯑꯩꯈꯣꯏ ꯅꯣꯡꯇ ꯂꯥꯛ ꯇꯥꯔꯦ ꯏꯟꯖꯥꯡ ꯍꯦꯛꯄ
ꯂꯥꯛꯑꯣ ꯀꯣꯏꯔꯛꯑꯣ
ꯑꯣ ꯀꯩꯀꯩ ꯏꯟꯖꯥꯡ ꯍꯧꯔꯤꯒꯦ ꯍꯧꯖꯤꯛꯁꯦ
ꯑꯥ
ꯌꯦꯟꯗꯦꯝꯒꯨꯝꯕ ꯑꯗꯥꯒꯤ ꯔꯖꯃꯥꯒꯨꯝꯕ ꯎꯝ ꯈꯥꯃꯦꯟ ꯎꯝ
ꯍꯋꯥꯏ ꯑꯁꯥꯡꯕꯤ ꯍꯋꯥꯏ ꯑꯁꯥꯡꯕꯤ ꯍꯧꯖꯤꯛ ꯍꯧꯖꯤꯛꯀꯤ ꯃꯇꯝꯒꯤ ꯈꯣꯏꯗꯤ ꯑꯩꯈꯣꯏꯗꯤ ꯏꯪꯈꯣꯜ ꯄꯤꯛꯄꯅꯤꯅ ꯌꯦꯟꯗꯦꯝꯕꯨꯗꯤ ꯈꯔ ꯍꯧꯔꯤ ꯑꯗꯨꯅ ꯑꯇꯩꯗꯤ ꯀꯌꯥ ꯍꯧꯗ꯭ꯔꯦꯗ ꯃꯣꯔꯣꯛ ꯈꯔ ꯄꯥꯜꯂꯤ ꯑꯗꯨꯅ ꯑꯌꯥꯝꯕ ꯂꯩꯕ ꯉꯥꯛꯇꯅꯦ ꯁꯦꯕꯣꯠꯀꯨꯝꯕꯗꯤ ꯍꯧꯕ꯭ꯔꯣ
ꯁꯦꯕꯣꯠ ꯍꯧꯋꯤ
ꯁꯦꯕꯣꯠꯁꯦ ꯑꯩꯈꯣꯏꯒꯤ ꯀꯥꯂꯦꯟꯒꯤ ꯆꯨꯆꯨꯔꯥꯃꯩ ꯄꯥꯜꯂꯛꯄ ꯃꯇꯝꯗꯣ
ꯑꯧ
ꯑꯧ ꯑꯗꯨꯝ ꯈꯔꯒ ꯌꯦꯟꯗꯦꯝꯋꯣ ꯀꯥꯔꯣꯠꯑꯣ ꯃꯌꯥꯟ ꯃꯌꯥꯟ ꯏꯔꯣꯟꯕꯗꯣ ꯍꯥꯎꯕꯅꯤꯅꯦ
ꯑꯗꯩ ꯉꯥ ꯑꯇꯥꯎꯕ ꯑꯃꯒ
ꯑꯧ ꯃꯣꯏ ꯌꯦꯟ ꯊꯣꯡꯕꯅ ꯀꯩꯗꯧꯔꯨꯅꯤ
ꯑꯥꯁ
ꯊꯥꯎ ꯑꯧ ꯊꯥꯡꯖꯤꯡꯒꯨꯝꯕ ꯈꯔ ꯍꯥꯞꯆꯤꯜꯂꯒꯕ ꯊꯥꯡꯖꯤꯡꯖꯨ ꯍꯧꯖꯤꯛꯀꯥꯟꯗꯤ ꯍꯣꯡꯗ꯭ꯔꯦꯗ ꯑꯗꯥꯒꯤ ꯉꯍꯥꯋꯥꯏꯒꯤ ꯑꯗꯨꯃꯥꯏꯅ ꯃꯔꯨꯒ ꯆꯥꯎꯔꯒ ꯉꯥꯛꯁꯪꯒ ꯉꯥꯡꯕꯗꯣ ꯄꯥꯛ ꯎꯗ꯭ꯔꯦꯕ ꯐꯥꯒꯤ ꯑ ꯐꯥꯃꯤꯒꯤ ꯊꯥꯕꯗꯣ ꯊꯥꯡꯖꯤꯡꯕꯣ ꯍꯧꯖꯤꯛꯀꯥꯟꯁꯦ ꯍꯥꯔ ꯆꯥꯏꯕ ꯃꯥꯜꯂꯤꯅꯦ
ꯑꯧ
ꯑꯗꯨꯅ ꯃꯣꯏꯅ ꯃꯄꯨꯡ ꯐꯥꯔꯦꯅ ꯍꯦꯛꯂꯛꯑꯒ ꯌꯣꯜꯂꯤꯗꯣ ꯉꯧꯔꯣꯛ ꯉꯧꯔꯣꯛ ꯉꯧꯋꯦꯕ ꯎꯝ ꯊꯥꯏꯅꯒꯤ ꯉꯥꯛꯁꯪ ꯉꯥꯡꯕꯗꯣ ꯢꯁꯤꯡꯗꯒ ꯀꯥꯏꯔꯒꯒ ꯃꯊꯇ ꯇꯥꯎꯈꯠꯂꯛꯄꯒꯗꯣ ꯍꯥꯎꯋꯦ ꯍꯥꯏꯕ ꯑ ꯉꯥꯡꯉꯒ ꯎꯝ ꯍꯧꯁꯤ ꯑꯝꯇ ꯎꯗ꯭ꯔꯦ ꯎꯗ꯭ꯔꯦ ꯊꯥꯡꯖꯤꯡꯅꯤꯅ ꯆꯥꯎꯅ ꯆꯥꯎꫪꯤꯕ ꯆꯥꯗꯧꯕ ꯀꯤ ꯀꯤꯕ ꯑꯃꯕꯨ ꯌꯥꯎꯋꯦ ꯑꯩꯗꯤ ꯄꯤꯛꯇ꯭ꯔꯨ ꯄꯤꯛꯄꯤ ꯃꯃꯤꯠ ꯇꯣꯡꯕꯤ ꯑꯃ ꯂꯩꯗꯥꯏꯅꯦ
ꯃꯁꯥꯗꯗꯤ ꯄꯤꯛꯑꯒ ꯃꯔꯨ ꯆꯥꯎꯕꯗꯣ
ꯑꯧ ꯑꯥ ꯑꯗꯨꯒꯨꯝꯕ ꯑꯄꯤꯛꯄ ꯑꯣꯏꯅ ꯈꯜꯂꯒ ꯂꯩ ꯑꯆꯧꯕ ꯂꯩꯘꯦ ꯑꯉꯥꯡꯉꯩꯗꯤ ꯅꯥꯕ ꯈꯣꯠꯄ ꯌꯥꯎꯗꯦ ꯌꯥꯎꯗꯦ ꯎꯝ ꯅꯣꯏꯁꯨ ꯆꯥꯕ ꯊꯛꯄꯗꯤ ꯈꯔ ꯆꯦꯛꯁꯤꯜꯂꯝꯃꯅꯤ ꯅꯣꯏ ꯃꯥ ꯗꯥꯏꯕꯤꯦꯇꯤꯁ ꯂꯩꯕꯅꯤꯅ ꯑꯧ ꯑꯩꯈꯣꯏꯁꯨ ꯆꯞ ꯃꯥꯟꯅꯩ ꯅꯣꯏꯒ ꯄꯪꯊꯣꯡ ꯊꯣꯡꯉ ꯄꯪꯆꯥ ꯆꯥꯕ ꯌꯥꯗꯦꯕ ꯑꯗꯒꯤ ꯆꯝꯐꯨꯠ ꯁꯤꯃ ꯑꯗꯨꯝ ꯌꯥꯎꯗꯕ ꯌꯥꯗ꯭ꯔꯦ ꯑꯍꯜ ꯂꯩꯕꯅꯤꯅ ꯀꯩꯅꯣ ꯇꯧꯕ꯭ꯔꯥ ꯀꯔꯤ ꯀꯥꯡꯁꯣꯏꯒꯨꯝꯕ ꯆꯝꯐꯨꯠꯀꯨꯝꯕ ꯑꯌꯥꯝꯕ ꯅꯣꯏ ꯃꯥ ꯍꯦꯛ ꯍꯦꯛ ꯆꯥꯕꯗꯣ ꯍꯧꯖꯤꯛꯁꯨ ꯑꯗꯨꯝ ꯆꯥꯔꯤꯕꯣ
ꯆꯔꯤ
ꯑꯣ ꯊꯥꯎ ꯉꯧꯕ ꯀꯌꯥ ꯆꯥꯗꯦꯕ
ꯎꯝ
ꯑꯗꯨꯅꯤ ꯑꯩꯈꯣꯏꯁꯨ ꯑꯗꯨꯝ ꯑꯗꯨꯃꯥꯏꯅ ꯆꯥꯔꯤ ꯆꯝꯐꯨꯠꯁꯤꯕꯨ ꯀꯩꯀꯩ ꯃꯊꯦꯜꯅ ꯍꯥꯎꯔꯤꯒꯦ
ꯑꯩꯈꯣꯏꯗꯤ ꯑꯩꯈꯣꯏꯒꯤ ꯊꯕꯤꯒꯨꯝꯕ ꯊꯕꯤꯅꯕꯨ ꯏꯍꯥꯎ ꯍꯥꯎꯔꯦꯗ ꯆꯝꯐꯨꯠ ꯁꯦ ꯍꯣꯏ ꯇꯣꯔꯕꯣꯠꯁꯨ ꯍꯧꯖꯤꯛꯀꯥꯟꯗꯤ ꯈꯤꯇꯪ ꯆꯥꯎꯔ ꯇꯥꯡꯉꯤꯅꯦ
ꯇꯥꯡꯉꯤ
ꯇꯥꯡꯉꯤ ꯑꯗꯨꯅꯦ ꯀꯥꯡ ꯃꯌꯥ ꯌꯧꯁꯜꯂꯛꯑꯝꯅꯤꯅ ꯎꯝ ꯆꯥꯕ ꯊꯛꯄꯗꯣ ꯇꯧꯔꯁꯦ ꯀꯅꯥ ꯀꯅꯥꯅꯣ ꯄꯥꯎ ꯐꯥꯎꯅꯔꯒ ꯊꯣꯡꯕ ꯍꯩꯕ ꯃꯤ ꯑꯃꯗꯤꯗꯤ ꯊꯣꯡꯍꯟꯁꯤꯀꯣ ꯃꯃꯥꯡ ꯆꯍꯤꯗꯁꯨ ꯆꯦꯡ ꯆꯪꯉ ꯑꯩꯈꯣꯏ ꯆꯥꯐꯝ ꯈꯪꯗꯦ
ꯍꯟꯗꯛꯇꯤ ꯐꯖ ꯇꯧꯔꯁꯤ ꯀꯩꯗꯧꯔꯒꯦ ꯆꯦꯡ ꯆꯪꯗꯕꯤꯌꯥ
ꯑꯗꯨꯅꯦ ꯊꯣꯡꯕ ꯍꯩꯕ ꯃꯤ ꯑꯃ ꯀꯧꯔꯒ ꯊꯣꯡꯍꯜꯂꯁꯤ ꯎꯠꯇꯤꯒꯨꯝꯕꯗꯨꯗꯤ ꯂꯥꯏꯕꯅꯤꯅ ꯑꯩꯈꯣꯏꯅ ꯊꯣꯡꯉꯁꯨ ꯌꯥꯏꯗꯅ
ꯑꯥ
ꯑꯥ
ꯈꯦꯆꯤꯥꯁꯨꯗꯨꯝ ꯂꯥꯏ ꯄꯣꯟꯅꯤꯗ
ꯍꯣꯏ ꯑꯗꯨꯕꯨꯗꯤ ꯈꯔ ꯈꯔ ꯍꯩꯒꯟꯕ ꯍꯩꯒꯟꯗꯕ ꯃꯤ ꯂꯩꯗꯅ
ꯍꯣꯏ
ꯍꯣꯏ
ꯃꯌꯥꯟꯗꯨꯇꯪ ꯁꯨꯅꯕ ꯍꯥꯞꯈꯔ ꯂꯣꯏꯔꯦ ꯍꯥꯎꯅꯕ ꯊꯣꯡꯕꯒꯤꯕꯨꯗꯤ ꯑꯔꯥꯏꯕꯅꯦꯕ
ꯑꯗꯣ ꯘꯤ ꯇꯣꯠꯄꯁꯨ ꯃꯅꯝꯗꯤ ꯅꯨꯡꯁꯤꯍꯦ
ꯘꯤꯗꯨꯅꯅꯦ ꯍꯥꯎꯍꯜꯂꯤꯖꯦ
ꯑꯥꯎ ꯑꯣ ꯐꯔꯦ ꯐꯔꯦ ꯆꯥꯔꯝꯗꯥꯏꯗ ꯄꯥꯎ ꯐꯥꯎꯅꯔꯁꯦ
ꯑꯥꯎ
ꯎꯝ ꯊꯝꯃꯣ ꯊꯝ